ꯍꯜꯂꯣ
ꯇꯕꯔꯣ
ꯑꯣ ꯇꯥꯔꯦ ꯇꯥꯔꯦ ꯇꯥꯗꯕ
ꯑ
ꯑꯩꯗꯤ ꯍꯧꯖꯤꯛ ꯅꯪꯅ ꯉꯥꯡꯉꯛꯏꯗꯨ ꯌꯥꯝ ꯂꯥꯎꯅ ꯇꯥꯏ
ꯑꯩꯈꯣꯏ ꯏꯃꯨꯡꯒꯤ ꯃꯤ ꯃꯈꯩꯁꯤ ꯂꯣꯏꯅ ꯌꯦꯡꯕ ꯊꯣꯛꯈ꯭ꯔꯦ ꯁꯨꯃꯥꯡꯂꯗ
ꯅꯪ ꯑꯇꯣꯝꯇ ꯂꯩꯍꯧꯔꯤꯗꯣ ꯇꯥꯟꯗꯔꯣ ꯅꯪꯁꯨ ꯉꯥꯏꯍꯥꯛꯇꯪ ꯀꯣꯛꯏ ꯄꯕꯨꯁꯇ꯭ꯔ
ꯊꯣꯛꯇꯣꯏꯅꯦ ꯑꯩꯅ ꯑꯃꯅꯕ ꯑꯃꯊꯧꯊꯧꯒꯤꯃ ꯍꯥꯏꯗꯩꯁꯨ ꯊꯕꯛ ꯑꯃ ꯇꯧꯕꯒꯤꯀꯣ
ꯍ ꯀ ꯑꯗꯨ ꯎꯝ ꯏꯇꯣꯝꯇ ꯌꯦꯡꯕ ꯊꯠꯄꯗꯤ ꯌꯥꯝ ꯇꯟꯕꯅꯦ ꯑꯩꯁꯨ ꯁ꯭ꯋꯥꯏꯗ ꯇꯧꯔꯤ ꯃꯌꯥꯝꯁꯦ ꯌꯦꯡꯕ ꯆꯠꯄꯗ ꯇꯜꯂꯦꯕ ꯏꯃꯥꯟꯅꯕ ꯏꯁꯤꯡ ꯌꯥꯎꯗꯕꯅꯤꯅꯀꯣ ꯆꯥꯛ ꯆꯥ ꯂꯣꯏꯔ ꯊꯣꯛꯇꯣꯏꯔꯥ
ꯎꯕ ꯂꯥꯛꯀꯅꯤ ꯑꯗꯨꯃ
ꯍ ꯅꯠꯇꯦ ꯑꯩ ꯍꯥꯏꯅꯅꯦ ꯅꯪ ꯆꯥꯛꯆꯥ ꯇꯣꯛꯑꯒ ꯊꯣꯛꯇꯣꯏꯔ ꯍꯥꯏꯕꯅꯤꯗ
ꯆꯥ ꯐ
ꯆꯦ
ꯆꯥ ꯍꯥꯂ ꯆꯅꯦ
ꯑꯣ ꯑꯗꯨꯅꯕꯨꯗꯤ ꯐꯩ ꯆꯥꯛꯆꯥ ꯇꯣꯛꯑꯒ ꯍꯦꯛ ꯆꯠꯂꯒ ꯑꯃꯨꯛ ꯑꯗ ꯐꯝꯕ ꯅꯠꯇ꯭ꯔꯒ ꯂꯦꯞꯄ ꯇꯧꯕꯗꯨꯁꯨ ꯋꯥꯗꯣꯏꯅꯦꯕ
ꯃꯣꯏ ꯗꯤꯗꯥꯥ ꯇꯧꯐꯝꯁꯦ ꯅꯅꯨꯡ ꯍꯥꯏꯗꯤ ꯃꯊꯛꯇꯨ ꯈꯟꯗꯕꯅꯦꯕ ꯍꯥꯏꯗꯤ ꯂꯝꯄꯥꯛꯇ ꯇꯧꯕꯅꯦ ꯃꯣꯏ ꯐꯤ ꯍꯣꯡꯐꯝꯗꯣ ꯌꯥꯝ ꯂꯥꯞꯄ ꯇꯧꯕ ꯑꯗꯨꯗꯤ ꯀ꯭ꯂꯕꯄꯨꯗꯤ ꯂꯩ ꯑꯗꯨꯁꯨ ꯀ꯭ꯂꯞꯇꯨ ꯀꯨꯏꯅ ꯁꯤꯖꯤꯟꯅꯗꯕꯩ ꯃꯣꯠꯄ ꯈꯣꯠꯄ ꯂꯩꯕꯗꯣ ꯑꯗꯨꯗꯨꯒꯤ ꯇꯣꯉꯥꯟꯅ ꯃꯣꯏꯒꯤ ꯂꯝꯄꯥꯛꯇ ꯃꯄꯤꯤ ꯍꯣꯡꯅ ꯁꯦꯝꯕꯅꯦꯕ ꯑꯗꯨ ꯍꯧꯖꯤꯛ ꯅꯣꯡ ꯇꯥꯕ ꯅꯗ ꯇꯥꯔꯒ
ꯂꯥꯞꯃꯜꯂꯁꯨ ꯅꯨꯡꯉꯥꯏꯔꯨꯌꯦ ꯍꯥꯏꯕꯗꯤ ꯃꯣꯏꯒꯤꯁꯨ ꯂꯤꯂꯥꯒꯤꯁꯨ ꯃꯣꯏꯒꯤ ꯇꯥꯟꯖꯥ ꯑꯃ ꯂꯩꯔꯤꯗꯅꯀꯣ ꯃꯣꯏ ꯊꯣꯛꯄꯒꯤ ꯑꯗꯒꯤ ꯃꯣꯏ ꯃ꯭ꯌꯨꯖꯤꯛꯀꯤ ꯀꯩꯒꯤ ꯑꯃ ꯑꯃ ꯂꯩꯔꯤꯗꯅ ꯑꯗꯨꯅ ꯌꯥꯝ ꯂꯥꯞꯄꯒꯗꯤ ꯃꯣꯏ ꯆꯠꯊꯣꯛ ꯆꯠꯁꯤꯟꯗꯣ ꯃꯈꯣꯏꯒꯤ ꯀꯥꯟꯅꯔꯒꯗꯤ ꯅꯨꯡꯉꯥꯏꯇꯦꯗꯅꯀꯣ ꯖꯒꯗꯤ ꯁꯣꯏ ꯄꯥꯔꯇꯤꯅꯤ ꯍꯥꯏꯗꯅ
ꯍꯣꯏ ꯃꯥꯅꯦ ꯃꯣꯏꯗꯤ ꯂꯥꯛꯄ ꯀꯨꯏꯈ꯭ꯔꯕꯅꯤꯗ
ꯅꯨꯡꯉꯥꯏꯕꯅꯦ ꯃꯣꯏꯁꯦ ꯄꯨꯟꯕꯌꯥꯝꯅ
ꯃꯕꯨ
ꯍꯦ ꯁ
ꯀ ꯋꯥ ꯇꯝꯈꯤꯗꯣ ꯑꯗꯨꯀꯥꯟꯗ ꯑꯗꯨꯗꯨꯀꯥꯟꯗ ꯑꯉꯥꯡ ꯃꯣꯏ ꯃꯃꯥꯒ ꯃꯆꯥ ꯂꯩ ꯐꯠꯇꯕꯒꯤ ꯇꯧꯈꯤꯕꯗꯣ ꯑꯗꯒꯤ ꯑꯗꯨꯝ ꯑꯩꯈꯣꯏꯒꯤ ꯊꯥꯕꯜ ꯆꯣꯡꯕ ꯀꯩ ꯀꯩ ꯁꯥꯟꯅꯕ ꯈꯣꯠꯄ ꯇꯧꯕꯗꯣ ꯂꯣꯏꯅ ꯊꯤꯡꯈꯤꯕꯗ ꯂꯣꯏ ꯌꯥꯎꯒꯔꯤꯗꯣ
ꯑꯩꯈꯣꯏꯅꯦ ꯑꯗꯨꯕꯨꯗꯤ ꯃꯤ ꯂꯩꯇꯕ ꯌꯥꯎꯔꯒꯗꯤ ꯀꯨꯝꯍꯩ ꯍꯔꯥꯎ ꯇꯧꯕ ꯑꯁꯤꯗꯤ ꯑꯗꯨꯝ ꯅꯨꯡꯉꯥꯏꯇꯦꯗꯅ ꯑꯗꯨꯒꯤ ꯇꯧꯋꯤꯅꯦ ꯀꯥꯡ ꯌꯥꯝ ꯄꯥꯏ ꯀꯃꯥꯏꯅ ꯇꯧꯕꯅꯣ ꯈꯪꯗꯦ ꯑꯩ ꯉꯁꯤꯁꯨ ꯉꯁꯥꯏ ꯁꯔꯃꯒ ꯋꯥꯔꯤ ꯁꯥꯟꯅꯕꯗꯨꯗꯒꯤ ꯁꯥꯗ꯭ꯔꯤ
ꯊꯕꯛ ꯇꯧ ꯂꯩꯔꯕ
ꯎꯝ ꯕꯥꯔꯣ ꯃꯃꯥꯡ ꯑꯗꯋꯥꯏꯗ ꯁꯥꯟꯅꯈꯤꯕꯅꯤ ꯉꯁꯤꯗꯤ ꯊꯕꯛꯁꯤ ꯑꯗꯨꯝ ꯆꯤꯜꯂꯦ ꯃꯊꯪ ꯃꯊꯪ ꯃꯊꯪ ꯑꯗꯨꯝ ꯇꯧ ꯂꯩꯔꯦꯕ ꯃꯃꯥꯡ ꯆꯠꯄꯗꯨꯅ ꯈꯣꯏꯗꯥꯅ ꯆꯠꯄꯤꯔꯨꯔꯦ ꯑꯩꯅ ꯍꯦꯟꯖꯥꯡ ꯊꯣꯡꯉꯤꯉꯩꯗ ꯍꯜꯂꯛꯇ ꯉꯥꯏꯔꯤ ꯃꯥꯁꯨ ꯍꯧꯖꯤꯛꯇ ꯁꯤꯡ ꯌꯨ ꯂꯩꯔ ꯍꯜꯂꯛ ꯑꯦ ꯁꯤꯡꯖꯨꯁꯦ ꯑꯩꯁꯨ ꯄꯥꯝꯃꯦ ꯑꯉꯥꯡꯁꯤꯡꯁꯨ ꯄꯥꯝꯃꯦ ꯂꯣꯏ ꯄꯥꯝꯃꯦ ꯑꯗꯨꯒꯤ ꯑꯩꯅ ꯊꯣꯏꯗꯤꯡ ꯕꯦꯁꯣꯟ ꯑꯗꯨꯝ ꯐꯖꯅ ꯉꯧꯔ ꯊꯝꯃꯒ ꯅꯨꯡꯇꯤꯒꯤ ꯁꯨꯔ ꯆꯥꯔꯁꯤꯔꯅ ꯍꯥꯏꯔꯕꯅꯤ ꯑꯗ ꯃꯆꯜ ꯃꯌꯥꯝꯗꯣ ꯀꯨꯏꯅ ꯊꯝꯕꯁꯨ ꯌꯥꯔꯣꯏꯗꯅꯀꯣ ꯀꯣꯝꯄ꯭ꯔꯦꯛ ꯀꯣꯂꯝꯅꯤ ꯀꯥꯏꯗꯨꯗꯤ ꯑꯃꯨꯛ ꯑꯩꯈꯣꯏꯅ ꯂꯩꯔꯒ ꯀꯨꯏꯅ ꯑꯗꯨꯝ ꯊꯝꯕꯗꯨꯗꯤ ꯐꯔꯛ ꯇꯥꯏꯗꯅ ꯀꯣꯕꯤꯕꯨꯗꯤ ꯈꯔ ꯀꯨꯏꯅ ꯊꯝꯕꯕꯨꯗꯤ ꯌꯥꯅꯤ ꯑꯗꯨꯃꯥꯏꯅ ꯇꯧꯔꯒ ꯃꯁꯥ ꯌꯣꯛꯄꯁꯨ ꯁꯣꯏꯔꯤꯅꯦ ꯑꯩꯅ ꯀꯣꯕꯤꯒ ꯀꯣꯂꯝꯅꯤ ꯈꯔ ꯂꯩꯔꯝꯃꯦ ꯑꯗꯨ ꯇꯧꯔꯒ ꯇꯨꯅꯤꯡꯈꯣꯛ ꯈꯔ ꯍꯥꯞꯆꯤꯜꯂꯦ ꯇꯤꯜꯍꯧ ꯈꯔ ꯁꯣꯏꯖꯤꯜꯂꯦ ꯑꯗꯩ ꯕꯦꯁꯣꯟ ꯑꯉꯧꯕ ꯂꯩꯔꯦ ꯑꯗꯨꯒ ꯍꯋꯥꯏ ꯃꯪꯒꯜ ꯑꯄꯣꯛꯄꯗꯣ ꯑꯃꯨꯛ ꯈꯥꯡꯗ ꯉꯧꯊꯣꯛꯑꯒ ꯈꯣꯟꯗ ꯐꯖꯅ ꯁꯨꯒꯥꯏꯔꯦ ꯑꯗꯨꯗꯨꯒ ꯑꯗꯨꯃꯥꯏꯅ ꯇꯧꯔꯒ ꯆꯥꯏꯌꯦ ꯐꯅꯕꯨ ꯍꯥꯎꯋꯦ
ꯑꯁꯤꯁ ꯍꯥꯎꯕꯅꯤꯗ ꯅꯪ ꯑꯔꯩꯕ ꯈꯔꯗꯣ ꯌꯥꯝ ꯂꯩꯇ꯭ꯔꯁꯨ ꯀꯣꯕꯤ ꯈꯔ ꯍꯥꯞꯆꯤꯜꯂꯅꯤ ꯅꯥꯀꯨꯞꯄꯤꯁꯨ ꯑꯗꯨꯝ ꯍꯥꯞꯄ ꯍꯥꯎꯕꯅꯦ ꯑꯗꯒꯤ ꯀꯣꯝꯄꯂꯦꯛꯀꯗꯨꯁꯨ ꯍꯧꯕ ꯇꯨꯅꯤꯡ ꯀꯣꯛ ꯑꯗꯩꯗꯤ ꯇꯤꯜꯍꯧ ꯀꯩꯀꯩ ꯈꯤꯇꯪ ꯆꯣꯏꯁꯤꯜꯂꯒꯀꯣ ꯑꯗꯨꯝ ꯀꯩꯅꯣ ꯇꯧꯗ꯭ꯔꯁꯨ ꯑꯗꯨ ꯅꯪꯅ ꯊꯝꯒꯦ ꯍꯥꯏꯇꯥꯔꯒꯁꯨ ꯐꯨꯔꯤꯁꯇ ꯊꯝꯕꯗꯣ ꯆꯦꯔꯪꯒꯨꯝꯕ ꯌꯣꯝꯃꯒ ꯊꯝꯕ ꯑꯣꯏꯇꯥꯔꯒꯗꯤ ꯀꯨꯏꯅ ꯊꯝꯕꯗꯤ ꯌꯥꯕꯅꯦꯕꯀꯣ ꯑꯗꯨ ꯅꯣꯏꯗꯤ ꯑꯃꯨꯛ ꯑꯩ ꯕꯦꯁꯣꯟ ꯀꯩꯀꯩ ꯐꯖꯅ ꯂꯩꯕꯅꯤꯅ ꯑꯗꯨꯝ ꯉꯧꯊꯣꯛꯑ ꯊꯝꯃꯗꯤ ꯌꯥ ꯑꯅꯤ
ꯕꯦꯁꯣꯟꯕꯨꯗꯤ ꯑꯗꯨꯝ ꯉꯧꯊꯣꯛꯑ ꯊꯝꯃꯤꯗ ꯑꯩꯅ ꯍꯟꯗꯛ ꯀꯩꯅꯣ ꯂꯩꯇꯕ ꯊꯣꯏꯗꯤꯡꯗꯣ ꯂꯩꯇꯕ ꯊꯣꯏꯗꯤꯡ ꯌꯥꯎꯗꯕꯁꯦ ꯁꯤꯡꯖꯨ ꯃꯥꯟꯗꯦꯕ ꯊꯣꯏꯗꯤꯡꯒꯤ ꯇꯣꯉꯥꯟꯕ ꯃꯍꯥꯎ ꯑꯃ ꯊꯣꯛꯆꯩꯗꯅ
ꯑꯈꯣꯏ ꯂꯩꯇꯕ ꯄꯣꯠꯇꯨꯗꯤ ꯑꯗꯨꯝ ꯈꯔ ꯃꯤꯁ ꯇꯧꯅꯕ ꯇꯥꯔꯦꯗꯅ
ꯑ
ꯑꯗꯨꯗꯤ ꯃꯃꯟ ꯃꯪꯒꯜ ꯍꯔꯥꯎꯕ ꯍꯥꯏꯔꯒ ꯍꯥꯞꯄꯗꯣ ꯌꯥꯝ ꯍꯥꯎꯕꯅꯦ ꯑꯃ ꯃꯇꯧ ꯃꯥꯟꯗꯅ
ꯍꯥꯎꯋꯤ ꯍꯥꯎꯋꯤ
ꯑꯗꯨꯝ ꯁꯤꯡꯖꯨꯁꯦꯀꯣ ꯑꯩꯗꯤ ꯄꯥꯝꯕꯁꯦ ꯑꯗꯨꯝ ꯉꯥꯔꯤ ꯌꯥꯎꯔꯒ ꯁꯨ ꯄꯥꯝꯃꯤ ꯉꯥ ꯌꯧꯗ꯭ꯔꯁꯨ ꯄꯥꯝꯃꯦ ꯑꯗꯨꯒ ꯑꯩꯅ ꯌꯥꯝ ꯆꯥꯅꯤꯡꯕ ꯍꯥꯏꯇꯥꯥꯔꯒꯗꯤ ꯑꯩꯈꯣꯏ ꯆꯛꯋꯥꯏ ꯁꯤꯡꯖꯨꯁꯦ ꯃꯇꯧ ꯃꯥꯟꯗꯅ ꯌꯥꯝ ꯍꯥꯎꯋꯦ ꯀꯣ ꯆꯛꯋꯥꯏ ꯁꯤꯡꯖꯨꯁꯦ
ꯆꯛꯋꯥꯏ ꯁꯤꯡꯖꯨꯗꯤ ꯊꯥꯏꯅꯒꯤ ꯁꯤꯡꯖꯨꯅꯤ ꯀꯩꯅꯣ ꯊꯥꯏꯅ ꯑꯩꯈꯣꯏꯅ ꯑꯉꯥꯡ ꯑꯣꯏꯔꯤꯉꯩꯗ ꯈꯪꯉꯛꯏꯁꯦ ꯑꯩꯈꯣꯏ ꯕꯕꯥꯒꯤ ꯃꯆꯟꯅꯨꯄꯤ ꯑꯃ ꯁꯤꯡꯖꯨ ꯌꯣꯜꯂꯝꯃꯦ ꯃꯥꯁꯦ ꯁꯤꯡꯖꯨ ꯌꯣꯟꯕꯗ ꯃꯃꯤꯡꯁꯨ ꯌꯥꯝ ꯆꯠꯂꯦꯕ ꯑꯗꯨꯗꯨꯅ ꯃꯥꯗꯤ ꯆꯛꯋꯥꯏ ꯉꯥꯛꯇ ꯇꯧꯋꯦꯕ ꯁꯤꯡꯖꯨꯁꯦ ꯃꯥꯥꯏ ꯁꯤꯡꯖꯨꯗꯨꯗꯤ ꯑꯠ ꯍꯛꯇ ꯈꯪꯉꯦ ꯖꯒꯥ ꯈꯨꯗꯤꯡꯃꯛꯅ ꯈꯪꯉꯦ ꯍꯥꯏꯇꯥꯔꯦ ꯑꯗꯨꯝ ꯍꯥꯎꯕꯗꯣ ꯑꯗꯒꯤ ꯌꯥꯝ ꯅꯥꯟꯅꯁꯨ ꯇꯧꯋꯦꯕ ꯈꯕ꯭ꯔꯥ ꯑꯗꯒꯤ ꯃꯥꯒꯤ ꯁꯤꯡꯖꯨ ꯄꯐꯝ ꯃꯌꯥꯗꯨꯗ ꯑꯩꯈꯣꯏꯒꯤ ꯈꯣꯡꯕꯥꯜ ꯂꯩꯌꯦꯕꯀꯣ ꯑꯗ ꯉꯁꯥꯏꯒꯤ ꯁꯤꯡꯖꯨꯒꯤ ꯃꯆꯜ ꯃꯟꯈꯤꯕꯒꯤ ꯀꯣꯂꯝꯅꯤ ꯀꯣꯝꯄ꯭ꯂꯦꯛꯀꯁꯦ ꯂꯣꯏ ꯍꯧꯖꯥꯠꯅꯤ ꯈꯪꯕ꯭ꯔ ꯃꯇꯝꯗꯨꯗ ꯑꯉꯥꯡ ꯑꯣꯏꯔꯤꯉꯩꯒꯤ ꯋꯥꯔꯤꯅꯤꯗ ꯁꯤꯗꯤ ꯑꯖꯤꯛꯇ ꯅꯤꯡꯖꯪꯉꯛꯑꯦ ꯑꯩꯈꯣꯏꯒꯤ ꯏꯅꯦ ꯑꯃ ꯃꯃꯥꯡꯂꯣꯝꯗ ꯑꯣꯡꯕꯗꯣ ꯕꯤꯖꯤꯑꯣꯒꯤ ꯃꯃꯥꯡꯗ ꯑꯣꯡꯕꯗꯣ ꯑꯗꯨꯒꯤꯗ
ꯍꯣꯏꯅꯦ ꯑꯗꯨ ꯇꯧꯔꯤ ꯁꯨꯝꯁꯨ ꯑꯗꯨꯝ ꯄꯥꯝꯃꯦ ꯑꯩꯁꯨ ꯍꯥꯏꯗꯤ ꯁꯤꯡꯖꯨ ꯍꯥꯏꯗꯤ ꯃꯤꯗ ꯑꯌꯥꯝꯕ ꯂꯣꯏ ꯄꯥꯝꯅꯕꯅꯦ ꯍꯥꯏꯗꯤ ꯃꯩꯇꯩꯒꯤꯗꯤ ꯍꯥꯏꯗꯤ ꯃꯥꯏ ꯇꯣꯉꯥꯟꯕ ꯍꯥꯏꯇꯥꯔꯦ ꯁꯤꯡꯖꯨ ꯍꯥꯏꯕꯁꯤ ꯑꯗꯨꯝ ꯑꯇꯣꯞꯄ ꯃꯐꯝꯗꯒꯁꯨ ꯌꯥꯝ ꯆꯥꯟꯅꯗꯦꯟꯅꯀꯣ ꯁꯤꯡꯖꯨꯒꯨꯝꯕ ꯑꯗꯩ ꯀꯤꯒꯨꯝꯕ ꯆꯦꯇꯝ ꯄꯥꯝꯃꯦꯃꯦ ꯊ ꯆꯥꯡꯁꯦ
ꯍꯥꯎꯁꯨ ꯍꯥꯎꯏ ꯑꯩꯈꯣꯏꯒꯤꯁꯦ ꯑꯇꯩ ꯑꯇꯩ ꯂꯝ ꯆꯠꯂꯨꯔꯒ ꯆꯥꯕꯕꯨꯗꯤ ꯑꯩꯈꯣꯏꯒꯤ ꯑꯩꯈꯣꯏꯒꯤ ꯆꯤꯟꯖꯥꯛꯁꯤꯅ ꯈ꯭ꯋꯥꯏꯗꯒꯤ ꯍꯦꯟꯅ ꯍꯥꯎꯖꯩ ꯃꯣꯏꯅ ꯐꯅꯌꯥꯝ ꯃꯃꯜ ꯑꯇꯥꯡ ꯑꯇꯥꯡꯕ ꯄꯤꯔꯛꯑꯒꯁꯨ ꯑꯗꯨ ꯑꯩꯈꯣꯏꯗ ꯀꯩꯁꯨ ꯃꯍꯥꯎ ꯊꯣꯛꯄꯗꯨ ꯑꯣꯏꯗ ꯗꯦꯕ ꯑꯩꯈꯣꯏꯒꯤꯁꯤꯗ ꯑꯗꯨꯝ ꯍꯧꯖꯕꯗꯣ
ꯊꯕꯛ ꯇꯧꯈꯤꯗ꯭ꯔꯣ ꯉꯁꯤꯗꯤ ꯀꯃꯥꯏꯅ ꯇꯧꯕꯅꯣ ꯑꯣꯔꯗꯔ ꯀꯃꯥꯏ ꯀꯃꯥꯏꯅ ꯂꯩꯒꯦ
ꯊꯕꯛꯁꯦ ꯃꯪꯒꯟ ꯑꯇꯥꯎꯕꯗꯣ ꯈꯔꯗꯤ ꯍꯥꯟꯈ꯭ꯔꯦ ꯃꯣꯏ ꯉꯁꯤ ꯄꯨꯕꯤꯔꯛꯑꯣ ꯍꯥꯏꯕꯗꯨꯒꯤ ꯅꯪꯅꯕ ꯈꯔꯗꯤ ꯄꯤꯈ꯭ꯔꯦ ꯑꯗꯣ ꯀꯧꯇꯥ ꯑꯆꯧꯕ ꯑꯃ ꯄꯤꯛ ꯊꯟꯕ ꯑꯃ ꯈꯔꯒ ꯍꯦꯟꯅ ꯂꯩꯔꯤ ꯑꯗꯨꯏꯗꯣ ꯍꯟꯗꯣꯛꯄ ꯌꯥꯔꯒꯗꯤ ꯍꯟꯗꯣꯛꯑꯅꯤ ꯊꯕꯛ ꯑꯇꯩ ꯂꯩꯇ꯭ꯔꯒꯗꯤ
ꯑꯣꯞꯄ ꯋꯥꯇꯤꯟ ꯑꯆꯧꯕ ꯃꯆꯥꯗꯤ ꯍꯧꯗ꯭ꯔꯤꯅꯣ ꯁꯤꯗ
ꯋꯥꯇꯤꯟ ꯑꯆꯧꯕ ꯍꯧꯗꯦ ꯃꯆꯥ ꯉꯥꯛꯇ ꯍꯧꯋꯦ ꯋꯥꯇꯜꯗꯤ ꯑꯗꯨꯝ ꯑꯁꯤ ꯂꯣꯏ ꯍꯥꯜꯂꯦ ꯌꯥꯝ ꯌꯥꯝꯃꯤꯗ ꯉꯁꯤ ꯍꯥꯜꯂꯤꯅꯦꯌꯥꯝꯗ ꯍꯥꯜꯂꯦ ꯇꯥꯏꯔꯦ ꯑꯗꯒꯤ ꯄꯦꯛ ꯑꯃꯨꯛ ꯇꯧꯔꯦ ꯑꯗꯨꯅ ꯊꯕꯛꯇꯣ ꯁꯨꯡꯂꯦꯞ ꯂꯦꯞꯇꯦ ꯍꯥꯏꯕ
ꯍꯣꯏꯅꯦ ꯑꯗꯨꯅꯤꯅꯦ ꯍꯥꯏꯗꯤ ꯊꯕꯛꯇꯣ ꯑꯗꯨꯝ ꯁ ꯊꯕ ꯆꯤꯜꯂꯒ ꯂꯩꯕꯗꯣ ꯑꯗꯨꯅꯗꯤ ꯐꯕꯅꯦ ꯍꯥꯏꯗꯤ ꯊꯕꯛ ꯀꯣꯃꯜꯂꯁꯨꯀꯣ ꯍꯥꯏꯗꯤ ꯇꯧꯕ ꯂꯥꯛꯐꯝ ꯈꯪꯗꯕ ꯆꯕ ꯋꯥꯕ ꯑꯃ ꯑꯣꯏꯕꯅꯦꯕ
ꯃꯥꯅꯦ ꯊꯕꯛ ꯂꯩꯇ꯭ꯔꯒꯁꯨ ꯌꯥꯝ ꯋꯥꯈ꯭ꯔꯖꯥꯠꯅꯤꯍꯦ ꯑꯩꯈꯣꯏꯁꯨ ꯁꯤꯒꯤ ꯁꯤꯒꯤ ꯀꯩꯅꯣꯁꯦ ꯂꯩꯔꯝꯗ ꯇꯥꯔꯗꯤ ꯑꯩꯈꯣꯏꯁꯨ ꯁꯨꯐꯝꯗꯐꯝꯝ ꯈꯪꯗꯗꯅ ꯋꯥꯗꯅ ꯂꯩꯗꯣꯏꯅꯤ ꯍꯥꯏꯗꯤ ꯃꯤꯅꯗꯤ ꯊꯕꯛ ꯊꯕꯛ ꯂꯩꯇ꯭ꯔꯒ ꯊꯥꯔꯒ ꯅꯨꯡꯉꯥꯏꯅꯤ ꯀꯥꯏꯅ ꯈꯟꯕꯀꯣ ꯑꯗꯨ ꯅꯣꯡꯃꯒꯤ ꯋꯥꯔꯤꯅꯦꯕ ꯅꯨꯃꯤꯠ ꯅꯤꯅꯤ ꯍꯨꯝꯅꯤ ꯁꯨꯝ ꯀꯩꯝꯇ ꯁꯨꯗꯕꯤꯗ ꯁꯨꯝ ꯂꯩꯁꯜꯂꯛꯑꯣꯅꯦ ꯏꯃꯨꯡꯗꯨꯗ ꯑꯗꯨ ꯑꯗꯨꯅ ꯍꯦꯟꯅ ꯋꯥꯏꯑꯦꯕ ꯈꯪꯕ꯭ꯔꯥ ꯑꯃꯔꯣꯝꯗ ꯁꯨꯔꯒ ꯑꯃꯨꯛꯄ ꯊꯥꯕ ꯁꯤꯅ ꯍꯦꯟꯅ ꯐꯩꯌꯦꯕ ꯑꯗꯒꯤ ꯁꯨꯗꯅ ꯂꯩꯕ ꯍꯥꯏꯁꯤꯗꯤ ꯄꯩꯁꯥꯁꯨ ꯂꯥꯛꯑꯔꯣꯏ ꯑꯗꯒꯤ ꯍꯛꯆꯥꯡꯁꯨ ꯅꯨꯡꯉꯥꯏꯔꯔꯣꯏ ꯁꯨꯝ ꯐꯝꯃꯒ ꯍꯤꯞꯄꯒ ꯆꯥꯔ ꯑꯗꯨꯝ ꯂꯩꯔꯕꯅꯤꯅ ꯑꯗꯒꯤ ꯁꯨꯕꯁꯤꯁꯨ ꯌꯥꯝ ꯀꯥ ꯍꯦꯟꯅ ꯁꯨꯕꯁꯤꯁꯨ ꯑꯃꯨꯛ ꯐꯠꯇꯦ ꯍꯥꯏꯕꯗꯤ ꯄꯥꯡꯒꯜꯗꯣ ꯀꯥ ꯍꯦꯟꯅ ꯁꯤꯖꯤꯟꯅꯕꯁꯤꯁꯨ ꯑꯗꯩ ꯑꯩꯈꯣꯏꯅ ꯑꯃꯨꯛ ꯆꯥꯕ ꯊꯛꯄꯁꯦ ꯑꯃꯨꯛ ꯆꯤꯜꯍꯥꯎꯁꯦ ꯊꯤꯔ꯭ꯔꯗꯤ ꯑꯃꯨꯛ ꯐꯕ ꯑꯗꯒꯤ ꯈꯪꯗꯦ ꯒ꯭ꯌꯥꯟ ꯇꯥꯗꯦ ꯃꯤꯑꯣꯏꯕ ꯑꯁꯣꯏꯕ ꯑꯃꯃꯝꯗꯤ ꯌꯥꯎꯗ ꯌꯥꯗꯦꯅ ꯑꯗꯨꯝ ꯁꯣꯏꯔꯤꯅꯤ ꯁꯤꯁꯨ ꯖꯣꯕ ꯖꯣꯕ ꯍꯦꯛꯇ ꯆ
ꯑꯗꯨꯅ ꯇꯧꯔꯤꯁꯦ ꯊꯕꯛꯇꯣ ꯑꯗꯨꯝ ꯌꯥꯝ ꯅꯠꯇ꯭ꯔꯁꯨꯀꯣ ꯈꯔ ꯈꯔ ꯑꯗꯨꯝ ꯆꯤꯜꯍꯜꯂꯒ ꯏꯁꯥꯁꯦ ꯑꯗꯨꯝ ꯊꯕꯛ ꯑꯃ ꯄꯤꯔ ꯂꯩꯖꯔꯗꯤ ꯅꯨꯡꯉꯥꯏꯕꯅꯦꯕ ꯍꯣꯏ ꯑꯗꯨꯝ ꯆꯥꯛꯁꯤ ꯆꯥꯊꯣꯛꯑꯗꯣꯏꯔꯣ ꯀꯃꯥꯏꯅ ꯇꯧ ꯑꯗꯨꯝ ꯀꯩꯀꯩ ꯇꯧꯗꯧ ꯂꯩꯔꯤꯒꯦ ꯍꯧꯖꯤꯛꯁꯦ ꯑꯃꯨꯛ
ꯑꯩꯁꯦ ꯀꯩꯅꯣ ꯇꯧꯗ꯭ꯔꯤ ꯍꯤꯗꯥꯛ ꯑꯃ ꯊꯛꯈꯤꯅꯤ ꯆꯥꯛꯆꯥ ꯃꯥꯡꯒꯤ ꯄꯨꯡꯈ꯭ꯔꯥꯏꯃꯨꯛ ꯋꯥꯠꯂꯤꯉꯩꯗ ꯊꯛꯇꯣꯏꯅꯤ ꯑꯗꯨ ꯊꯛꯑꯒ ꯆꯥꯅꯤ ꯄꯨꯡꯈ꯭ꯔꯥꯏꯃꯨꯛꯇꯤ ꯋꯥꯠꯈꯤꯅꯤ ꯆꯥꯗꯣꯏꯁꯦ ꯍꯤꯗꯥꯛ ꯊꯇ꯭ꯔꯤꯕ
ꯎ ꯆꯥꯛ ꯏꯁꯤꯡꯗ ꯑꯗꯨꯗ ꯃꯇꯝ ꯆꯥꯅ ꯆꯥꯊꯣꯛꯏ ꯆ ꯆꯥꯛꯁꯤꯡꯁꯨ ꯃꯇꯝ ꯆꯥꯅ ꯆꯥꯗꯕ ꯑꯗꯩ ꯇꯨꯝꯕ ꯋꯥꯠꯄꯁꯤꯅꯦꯕ ꯌꯥꯝ ꯊꯤꯅ ꯍꯛꯆꯥꯡꯗ ꯁꯣꯛꯏꯁꯦ
ꯑꯗꯨꯅꯤ ꯑꯩꯈꯣꯏꯒꯤ ꯇꯨꯝꯕ ꯍꯥꯏꯁꯦ ꯑꯍꯤꯡ ꯇꯪꯈꯥꯏ ꯑꯃ ꯇꯪꯈꯥꯏ ꯑꯃ ꯐꯥꯔꯝꯕ ꯑꯩꯈꯣꯏꯅ ꯇꯨꯝꯕꯁꯤꯡꯁꯤꯗꯤ ꯇꯨꯝꯕꯁꯤ ꯌꯥꯝ ꯋꯥꯠꯂꯤꯕ ꯇꯨꯝꯕꯁꯤꯗꯅꯦꯕ ꯑꯩꯈꯣꯏꯁꯤ ꯍꯛꯆꯥꯡ ꯁꯣꯛꯏꯁꯦ ꯑꯗꯩ ꯑꯍꯤꯡꯗ ꯃꯄꯨꯡ ꯐꯥꯅ ꯇꯨꯝꯗ꯭ꯔꯦ ꯑꯗꯩ ꯑꯃꯨꯛ ꯍꯧꯒꯠꯂꯒ ꯑꯃꯨꯛ
ꯍꯣꯏ ꯐꯔꯦ ꯐꯔꯦ ꯑꯗꯨꯗꯤ ꯂꯩꯔꯣꯀꯣ ꯑꯗꯨꯗꯤ ꯑꯃꯨꯛ
ꯍꯣ ꯊꯝꯃꯣ ꯊꯝꯃꯣ ꯑꯩꯁꯨ ꯆꯥꯛ ꯏꯁꯤꯡ ꯆꯥꯅꯕ ꯇꯧꯔꯨꯈꯤꯒꯦ